ꯍꯣꯒ ꯂꯩ ꯂꯩꯗꯤꯅꯦ ꯑꯩꯖ ꯅꯪꯕꯤ ꯅꯪꯁꯨ
ꯑꯩꯗꯤ ꯐꯃꯤꯅꯦ
ꯀꯩꯇ ꯆꯥꯔꯗꯤꯦ ꯉꯁꯤꯒꯤꯗꯤ ꯉꯁꯥꯏ ꯑꯅ ꯆꯥꯔꯦꯗ ꯆꯥꯕꯕꯨꯗꯤ ꯑꯣ
ꯁꯥꯛ ꯁꯥꯥꯆ ꯋꯥꯈꯣꯏ ꯑꯥꯎ ꯊꯒꯅ
ꯍꯩꯅ ꯆ ꯅꯔ꯭ꯔꯅꯦ
ꯑꯦꯟꯁꯥꯡ ꯊꯣꯡꯕꯤꯅꯕ ꯃꯤꯗꯣ ꯆꯠꯈꯤꯕ ꯑꯗꯨꯒꯤ
ꯑꯩꯗꯤꯦ ꯅꯟ ꯇꯅ ꯑꯗꯨ ꯅ ꯇꯥꯅ ꯆꯥ ꯃꯨꯒꯂꯝ ꯀꯂꯦ ꯍꯥꯏꯗꯦ
ꯑꯩꯈꯣꯏꯒꯤꯗꯤ ꯄꯨꯡ ꯑꯃꯗ ꯆꯥꯅꯩꯑꯕ ꯑꯌꯨꯛꯀꯤ ꯆꯥꯛꯁꯦ ꯕ꯭ꯔꯦꯛꯐꯥꯁ ꯆꯥꯕ ꯂꯣꯏꯔꯒꯀꯣ
ꯑꯥ
ꯕ꯭ꯔꯦꯛꯐꯥꯁꯅ ꯄꯨꯡ ꯅꯥꯏꯟ ꯊꯥꯔꯇꯤ ꯑꯗꯨꯋꯥꯏꯗ ꯑꯗꯨꯒ ꯑꯣ ꯀꯦ ꯆꯥꯅ ꯅꯠꯇꯦ
ꯌꯨꯝꯗ
ꯌꯨꯝꯗ ꯅꯠꯇꯦ ꯏꯃꯥꯟꯅꯕꯤ ꯏꯃꯥꯟꯅꯕꯤ ꯃꯌꯥꯝ ꯂꯩꯌꯦ
ꯑꯣ ꯁꯤ ꯅꯃꯥꯟꯅꯕꯤ ꯃ ꯌꯥꯝꯒ ꯂꯩꯔꯗꯤ ꯅꯨꯡꯉꯥꯏꯅꯤꯅꯦ
ꯍꯥꯥ ꯔꯦꯟꯗ ꯂꯩꯕꯗꯦ
ꯑꯣ ꯑꯁꯕꯅ ꯂ ꯑꯔꯤꯁꯨꯣ ꯑꯩ ꯁꯨꯔ ꯍꯦꯗ ꯂꯩꯔꯤꯅꯦ
ꯑꯣ
ꯑꯁ ꯑꯩꯗꯤ ꯆꯥꯛ ꯈꯥꯡ ꯉꯝꯗꯦ ꯁ ꯌꯥꯝ ꯇꯅꯁꯤꯒꯗꯦ ꯍꯋꯥꯏ ꯊ꯭ꯔꯥꯛꯗꯣ ꯑꯗꯨꯒ ꯑꯂꯨ ꯆꯥꯕ ꯉꯅꯤ
ꯅꯪꯅ ꯊꯣꯡꯕ꯭ꯔꯣ ꯚꯏ ꯅꯪꯅ ꯊꯣꯡꯗꯤ ꯀꯔꯤꯒꯤ ꯍꯥꯎꯔꯣꯏꯗꯕ
ꯑ ꯍꯥꯏꯩꯗ꯭ꯔꯁꯨ ꯄꯪꯊꯣꯛ ꯊꯣꯛꯣꯡꯏꯅꯦ ꯃꯤ ꯂꯩꯇꯦ
ꯃꯊꯟꯗ ꯂꯥꯛꯏꯕ
ꯏꯟꯅꯅ ꯄꯤꯝ ꯀꯗꯤꯂꯌꯦ ꯄ
ꯍꯥꯠꯇꯣꯡ ꯈꯜꯂꯣ ꯌꯥꯗ꯭ꯔꯣ
ꯑꯁ ꯃꯥꯁꯨ ꯑꯗꯨꯝ ꯃꯔꯛ ꯃꯔꯛꯇ ꯊꯣꯡꯉꯤꯅꯤ
ꯅꯣꯡꯃ ꯀꯣꯏꯕ ꯆꯠꯂꯨꯁꯦ
ꯀꯥꯏ ꯆꯂꯥ
ꯀꯪꯂꯪꯂꯪꯂꯥ ꯑꯗꯨꯁꯨ ꯌꯥꯌꯦ
ꯑꯦꯁꯦ ꯃꯖꯖꯥꯅꯤꯡꯉ ꯆꯠꯁꯤ ꯂꯥꯛꯑꯣ ꯀꯅꯥ ꯀꯅꯥ ꯀ ꯆꯁꯤ ꯀꯌꯥꯟꯅ ꯑꯣꯏ ꯅꯃꯅꯕꯤ ꯀꯌꯥꯒ ꯂꯩ ꯌꯥ
ꯏꯃꯥꯗꯕꯤ ꯑꯍꯨꯝꯅꯦ
ꯑꯣ ꯑꯍꯨꯝꯒ ꯅꯪꯒ ꯑꯍꯨꯝꯅꯦ ꯅꯪ ꯃꯔꯤꯅꯦ ꯑꯩ ꯃꯉꯥꯅꯦ ꯑꯦ ꯑꯗꯨꯗꯤ ꯑꯩꯒꯤꯔꯣꯝꯗꯁꯨ ꯃꯤ ꯑꯃ ꯑꯅꯤꯒꯨꯝꯕ ꯄꯨꯔꯛꯄ ꯇꯥꯔꯦꯅꯦ
ꯍꯥꯏꯒꯦ ꯏꯁꯇꯥꯔ ꯑꯣꯏꯅ ꯑꯣꯏꯅ ꯆꯠꯂꯁꯦ ꯅꯨꯡꯗꯥꯡ ꯎꯝ ꯅꯨꯡꯗꯥꯡ ꯋꯥꯏꯔꯝ ꯄꯨꯡ ꯄꯨꯡ ꯃꯔꯤ ꯆꯞ ꯆꯥꯔꯅꯤ ꯄꯨꯡ ꯃꯔꯤ ꯑꯗꯨꯋꯥꯏꯗ ꯑꯃꯤ ꯇꯋꯥꯃ ꯇꯗꯣ ꯑ
ꯆꯠꯂ ꯑꯁ ꯅꯨꯡꯉꯅꯤ ꯑꯗꯨ ꯊꯦꯡꯅꯗꯤ ꯀꯪꯂꯥ ꯆꯪꯍꯟꯗꯕꯅꯦ ꯀꯪꯂꯥ ꯅꯣꯡꯄꯣꯛ ꯑꯗꯨ ꯀꯪꯂꯥꯅꯨꯡ ꯅꯣꯡꯄꯣꯛꯇꯤ ꯆꯪꯉꯦ ꯄꯨꯡ ꯅꯤꯄꯜ ꯅꯤꯄꯜ ꯍꯦꯜꯂ ꯐꯥꯎ ꯍꯥꯡꯕꯅꯤ ꯀꯪꯂꯥ ꯅꯣꯡꯄꯣꯛ ꯀꯪꯂꯥꯗꯣ ꯑꯗꯨꯗꯤ ꯍꯥꯡꯕꯅꯦ ꯌꯥꯏ ꯑꯗꯨꯁꯨ
ꯑ ꯑꯗꯨ ꯑꯗꯨ ꯁꯅ ꯋꯥꯏꯅ
ꯑꯗꯣ ꯅꯪ ꯈ꯭ꯋꯥꯏ ꯂꯥꯁ ꯐꯥꯎ ꯆꯠꯈ꯭ꯔꯕ ꯑꯗꯨꯗꯣ
ꯆꯜꯦ ꯅꯤꯔꯪ ꯁꯨꯔꯦ ꯆꯄ
ꯎꯝꯄ ꯑꯩꯁꯨ ꯑꯅꯤ ꯑꯅꯤꯔꯛꯇꯨ ꯆꯠꯂꯦ ꯑꯗꯨꯕꯨ ꯀꯩꯅꯣ ꯃꯇꯣꯟ ꯐꯥꯎꯕ ꯆꯠꯄ ꯉꯝꯗꯦ ꯐꯪꯗꯕ ꯃꯇꯝꯗꯣ
ꯁꯤꯡꯖꯨꯒꯨꯝꯕ ꯄꯨꯔꯒ ꯆꯠꯁꯦ ꯤꯟ ꯌꯨꯒ ꯕꯣꯔꯥ ꯎ ꯍꯣꯏ ꯁꯤꯡꯖꯨ ꯆꯥꯔꯗꯤ ꯆꯥꯛ ꯍꯩꯛꯇꯅꯤꯁꯤꯡ
ꯑꯣ ꯆꯥꯛꯈꯥꯎ ꯌꯥꯗꯕꯅꯤꯅ ꯑꯁ ꯆꯥꯛꯇ ꯊꯥꯗꯣꯛ
ꯆꯈꯥꯎ ꯌꯥꯗ꯭ꯔꯗꯤ ꯑꯌꯨꯛ ꯑꯌꯨꯛ ꯍꯦꯛ ꯍꯧꯒꯠꯄꯒ ꯀꯩꯅꯣ ꯊꯛꯑꯣ ꯏꯁꯤꯡ ꯑꯁꯥꯕꯗꯣ
ꯁꯤ ꯑ ꯑ ꯑꯗꯣ ꯆꯥꯛ ꯊꯣꯡꯕ ꯂꯣꯏꯗ꯭ꯔꯤꯉꯩꯗ ꯆꯥꯛ ꯂꯥꯝꯈꯠꯂꯦꯕ ꯑꯗꯣ ꯁꯤꯡ ꯑꯁꯥꯕ ꯊꯥꯛꯑꯗꯤ
ꯑꯣ ꯑꯗꯨꯁꯨ ꯂꯩꯕ꯭ꯔꯥ ꯑꯩꯈꯣꯏꯗꯤ ꯏꯁꯤꯡ ꯑꯁꯥꯕ ꯊꯥꯔꯗꯤ ꯦ ꯍꯔꯦ ꯐꯥꯟꯗ
ꯎ
ꯑꯩꯈꯣꯏꯗꯤ ꯀꯔꯤ ꯃꯊꯦꯜ ꯇꯧꯗꯣꯏꯅꯣ ꯈꯪꯗꯦ
ꯍꯦ ꯍꯥꯏꯥꯏꯅ
ꯑꯩꯈꯣꯏꯗꯤ ꯀꯔꯤ ꯃꯊꯦꯜꯕꯨ ꯊꯣꯡꯗꯣꯏꯅꯣ ꯈꯪꯗꯦꯕ ꯊꯥꯎ ꯑꯃꯗ ꯆꯥꯕꯒꯤ ꯎꯝ ꯉꯥꯛꯇꯪ ꯄꯥꯏꯨꯀꯣ
ꯑ ꯅꯪꯅ ꯀꯣꯛ ꯊꯣꯡ ꯌꯥꯗ꯭ꯔꯣ
ꯑꯩꯅ ꯊꯣꯡꯕꯗ ꯑꯁꯤꯗ ꯊꯣꯡꯒꯗꯕ ꯃꯤ ꯂꯩꯌꯦ
ꯑꯣ
꯭ꯔꯦꯟꯗ ꯂꯩꯔꯒ ꯊꯣꯡꯅꯕ ꯃꯤ ꯃꯤ ꯂꯩꯔꯗꯤ ꯌꯥꯝ ꯅꯨꯡꯉꯥꯏ
ꯑꯥꯎ ꯌꯥꯝ ꯐꯥꯥꯎꯅꯦ ꯂꯣꯏꯔꯦ ꯑ ꯏꯕꯅꯤꯗꯗꯤ ꯆꯗ ꯊꯣꯉ ꯀꯣ ꯃꯣꯔꯅꯤꯡꯗꯗꯤ ꯃꯣꯏꯅ ꯊꯣꯡꯗꯣꯏꯅꯤꯕ ꯍꯥꯥ
ꯔꯨꯇꯤꯟ ꯁꯦꯝꯃꯒ ꯊꯣꯡꯖꯥꯠꯅꯤꯅꯦ
ꯑꯌꯛꯇꯗꯤ ꯁ ꯇꯥ ꯇꯗꯗ ꯏꯚꯅꯤꯡꯅ ꯀꯨꯝꯕ
ꯑꯁ ꯅꯣꯏꯅ ꯆꯥꯗꯕꯅꯤ ꯑꯣ ꯃꯃꯥ ꯄꯨꯡ ꯑꯃ ꯍꯦꯔꯣ ꯈꯥꯟꯅꯦ ꯆ ꯇ ꯑꯂꯅꯦ ꯇꯦ
ꯑꯃ ꯄꯨꯡ ꯑꯅꯤꯗ ꯆꯥꯕꯁꯨ ꯌꯥꯎꯋꯦ ꯄꯨꯡ ꯑꯍꯨꯝꯗ ꯆꯥꯕꯁꯨ ꯌꯥꯎꯑꯦ ꯑꯩꯈꯣꯏꯗꯣ
ꯑꯣ ꯑꯩ ꯐꯣꯇꯣ ꯑꯃ ꯊꯥꯈꯤꯕꯅꯦ ꯌꯦꯡꯉꯅꯦꯆꯦꯗ
ꯍꯣꯏ ꯍꯣꯏ
ꯑꯗꯨꯕꯨ ꯃꯁꯛ ꯈꯪꯕ꯭ꯔꯥ
ꯑ
ꯃꯁꯛ ꯈꯪꯕ꯭ꯔꯥ
ꯑꯥꯎ ꯐꯪꯉꯦ ꯐꯪꯉꯦ
ꯑꯖ
ꯅꯗꯤ ꯀꯪ ꯀꯗꯒ ꯌꯥꯔ ꯆꯟ ꯎꯔꯒꯦ
ꯑ ꯀꯃꯂꯥ ꯑꯦ ꯑꯅꯤ ꯏꯗꯤ ꯆꯠꯂꯦ ꯇꯪ ꯑꯥ ꯑꯁ ꯑꯗꯨꯗꯤ ꯅ ꯑꯃꯨꯛ ꯆꯪꯕ ꯇꯂꯃꯅꯤ
ꯇꯟꯗꯦꯗ ꯑꯗꯨꯝ ꯐꯖꯩꯗꯗꯤ
ꯑꯁ ꯑꯗꯨ ꯀꯝꯂꯥ ꯆꯪꯕꯗꯣꯁꯦ ꯀꯧꯊꯧꯕꯁꯨ ꯍꯥꯏꯗꯕꯅꯤꯅ
ꯁꯤ ꯁꯥꯏꯀꯜ ꯊꯧꯕꯗꯤ ꯍꯩꯇꯦ ꯁꯥꯏꯀꯜ ꯊꯧꯕ ꯍꯩꯇꯦꯕꯀꯣ ꯅꯤ ꯃꯥꯅꯕꯤ ꯑꯃ ꯀꯣꯏ ꯆꯠꯂꯨꯔꯒ ꯁꯥꯏꯀꯜ ꯊꯧꯕ ꯇꯝꯃꯤ ꯍꯥꯏꯏ ꯃꯗꯨ ꯈꯔ ꯁ ꯅꯣꯏꯕ ꯑꯆꯕꯤ ꯑꯣꯏꯕꯗꯣ ꯄꯨꯗꯤꯗꯨ ꯑꯗꯦ ꯋꯥ ꯑ ꯑꯗꯨꯗ ꯅꯨꯗ ꯃꯥꯅ ꯊꯗꯤꯗꯤ ꯂꯑ ꯄꯒ ꯍ ꯇꯝꯕ꯭ꯔ
ꯃꯨꯛ
ꯗ꯭ꯔꯤꯟ ꯀꯗꯒꯂꯦ
ꯂ ꯂꯆꯥꯔꯦꯕꯅꯨꯃ
ꯎꯝ ꯅꯨꯡꯉꯥꯏꯕ꯭ꯔꯣ
ꯑꯩ ꯑꯩꯁꯨ ꯊꯥꯎꯧꯕ ꯍꯥꯏꯕꯅꯤ ꯅꯪ ꯏꯅꯥꯎꯨꯄꯤꯗ ꯏꯍꯜꯂꯒ ꯊꯣꯡꯉ ꯎ
ꯅꯨꯡꯉꯥꯏꯕꯅꯦ ꯑꯗꯨꯝ
ꯑꯩꯗꯤ ꯊꯧꯕ ꯍꯩꯇꯕꯅꯤꯅ ꯏꯅꯥꯎꯅꯨꯄꯤꯗ ꯏꯍꯜꯂꯒ ꯊꯧꯕꯅꯦꯕ
ꯅꯁꯨ ꯇꯧꯕ ꯍꯩꯇꯕ꯭ꯔꯥ ꯑꯩꯒ ꯆꯞ ꯃꯥꯟ
ꯊꯧꯕ ꯍꯩꯇꯦ ꯑꯗꯣ ꯏꯆꯦ ꯔꯦꯈ ꯔꯥ ꯈꯔ ꯍꯥꯏꯌꯦꯕ
ꯑꯁ ꯊꯧꯕ ꯍꯩꯇꯦ ꯇꯝꯗꯤ ꯇꯝꯃꯦꯕ ꯌꯥꯝꯅ ꯑꯗꯨ ꯊꯧꯕ ꯍꯩꯗꯕꯁꯦ ꯑꯉꯥꯡꯒꯤ ꯁꯥꯏꯀꯜꯗꯨ ꯐꯥꯎ ꯊꯧꯕ ꯍꯩꯇꯦ ꯍꯥꯏꯕ ꯑꯩꯗꯣ ꯐꯪꯗꯗꯦ ꯑꯉꯥꯡ ꯃꯆꯥꯅꯕꯨꯛ ꯍꯩꯔꯦ
ꯑꯣꯏꯔꯤꯉꯩꯗ ꯊꯧꯗꯕꯩꯅꯦ ꯑꯗꯣ ꯍꯧꯖꯤꯛꯇꯤ ꯑꯩꯈꯣꯏ ꯀꯩ ꯍꯥꯏꯅꯤ ꯈꯔ ꯀꯟꯕ ꯇꯥ ꯍꯥꯏꯇꯥꯔꯦ ꯀꯃꯥꯏꯅ ꯍꯥꯏꯁꯤꯒꯦ ꯑꯉꯥꯡ ꯑꯣꯏꯔꯤꯉꯩꯗ ꯈꯔ ꯈꯔ ꯊꯧꯔꯗꯤ ꯐꯥꯗꯕ
ꯑꯉꯥꯡ ꯑꯣꯏꯔꯤꯉꯩꯗ ꯊꯧꯕ ꯀꯞꯁꯨ ꯇꯝꯂꯨꯗ꯭ꯔꯦ
ꯑꯥ ꯑꯦ ꯅꯍꯥꯟ ꯏꯆꯦ ꯅꯍꯥꯟ ꯏꯆꯦ ꯑꯃꯒ ꯑꯩꯈꯣꯏ ꯆꯠꯂꯦꯕ ꯇ ꯄꯀꯥꯟꯅ ꯈꯪꯉꯥ ꯇ ꯃꯥꯅ ꯁꯥꯏꯀꯜ ꯊ ꯁꯥꯏꯀꯜ ꯊꯧꯔꯀꯥꯟꯗ ꯈꯪꯗꯦ ꯃꯥ ꯈꯔ ꯈꯨꯗ ꯑꯣꯏꯗꯕꯗꯣ ꯑꯗꯨ ꯇꯧꯕꯒꯤ ꯃꯥꯅ ꯊꯧꯕꯗ ꯀꯩꯅꯣ ꯅꯂꯥꯗꯨ ꯇꯨꯁꯤꯟꯒ
ꯆꯜꯂꯒꯃ ꯃꯥ ꯀꯩ ꯍꯥꯏꯒ ꯑꯁ ꯅꯁꯥꯒꯤꯇ ꯈꯨꯇꯨꯗꯨꯗꯤ ꯃꯤ ꯃꯥ ꯃꯥ ꯇꯨꯔꯤꯗꯣ ꯃꯤ ꯃꯌꯥꯝꯁꯨ ꯂꯩꯕ ꯑꯗꯣ ꯎ ꯅꯥꯂꯥꯗ ꯇꯨꯕꯅꯤꯅ ꯃꯤ ꯅꯂꯥꯗ ꯇꯨꯕꯅꯤꯅ ꯃꯤ ꯑꯇꯩꯁꯨ ꯈꯪꯍꯧꯗꯕ
ꯁꯥꯟꯅꯕ ꯑꯃꯒ ꯆꯠꯄꯅꯦꯕ ꯃꯣꯏ ꯑꯅꯤ ꯊꯧꯕꯅꯦꯕ ꯃꯃꯥꯟꯅꯕꯒꯤ ꯃꯃꯥꯅ ꯅꯂꯥꯗ ꯇꯨꯁꯦ ꯑ ꯑꯗꯨ ꯃꯇꯝꯗꯗꯤ ꯏꯁꯤꯡ ꯇꯥꯗꯕꯅꯤꯅꯀꯣ
ꯑꯥ
ꯀꯪꯉꯦꯕ
ꯑ ꯑꯗꯨꯗ ꯁ ꯌꯥꯎꯗꯤ ꯑꯩꯁꯦ ꯅꯣꯡꯃ ꯕꯖꯥꯔ ꯆꯠꯂꯨꯦꯕꯀꯣ ꯕꯖꯥꯔ ꯆꯠꯄ ꯃꯇꯝꯗ ꯀꯣ ꯏꯃꯥ ꯀꯩꯊꯦꯜꯗꯣ ꯃꯤ ꯆꯤꯟꯕ ꯑꯗꯨ ꯆꯥꯛꯀꯧꯕ ꯅꯛꯄꯒꯤ ꯑꯗꯨꯗ ꯑꯩꯗꯣ ꯈꯔ ꯃꯇꯥꯏꯗ ꯆꯠꯄ ꯑꯗꯨꯗꯒꯤ ꯅꯨꯄꯤ ꯑꯃ ꯂꯣꯏꯕꯤꯅꯩ ꯆꯠꯄꯗ ꯈꯔ ꯊꯦꯡꯈ꯭ꯔꯕ ꯑꯗꯨꯒꯤ ꯅꯥꯂꯥ ꯈꯣꯡꯕꯥꯟꯗ ꯇꯥꯏꯅꯤꯅꯦ
ꯑꯁ
ꯑꯗꯨꯗ ꯝꯅꯥꯝ ꯀ ꯑꯩꯗꯣ ꯋꯥꯁꯔꯨꯝꯗ ꯆꯪꯉꯥꯒ ꯑꯃꯨꯛ ꯍꯣꯡꯗꯣꯛꯑꯥꯒ
ꯅꯂꯥꯗ ꯇꯁ ꯅꯥꯂꯥꯁꯦ ꯑꯥ ꯇꯥꯜꯂꯦꯗ
ꯇꯞꯅ ꯑꯣꯏꯗꯣꯏꯅꯦꯕ ꯏꯁꯤꯡ ꯅ ꯅꯣꯡ ꯌꯥꯝ ꯇꯥꯕ ꯃꯇꯝꯗꯣ ꯕꯖꯥꯔꯒꯤ ꯏꯁꯤꯡ ꯆꯥꯎꯕ ꯃꯇꯝꯗ ꯑꯣꯏꯗꯣꯏꯅꯦꯕ
ꯍꯧꯖꯤꯛꯁꯨ ꯅꯣꯡ ꯆꯨꯔꯤꯗꯤ ꯕꯖꯥꯔꯒꯨꯝꯕ ꯆꯠꯊꯣꯛ ꯆꯠꯁꯤꯟ ꯅꯨꯡꯉꯥꯏꯇꯦꯅꯦ ꯂꯩꯕꯥꯛꯅ ꯂꯣꯏ ꯀꯥꯞꯁꯤꯟꯕꯗꯣ ꯍꯣꯏ ꯅꯍꯥꯟ ꯆꯨꯕꯗꯣ ꯑꯗꯨꯗ ꯑꯥꯁ ꯕꯖꯥꯔ ꯆꯠꯄ ꯌꯥꯝ ꯅꯨꯡꯉꯥꯏꯇꯦ
ꯍꯟꯗꯛ ꯅꯪ ꯕꯖꯥꯔꯗ ꯂꯥꯛꯑꯗꯤ ꯍꯥꯏꯔꯛꯑꯣ
ꯕꯖꯥꯗ ꯂꯥꯛꯑꯗꯤ
ꯎꯝ ꯍꯣꯏ ꯅꯪꯅꯛꯏꯗ ꯑꯩꯈꯣꯏꯗꯤ
ꯑꯣ ꯑꯩꯁꯨ ꯕꯖꯥꯔꯗ ꯃꯔꯛ ꯃꯔꯛꯇ ꯑꯗꯨꯝ
ꯏꯟꯁꯥꯡ ꯀꯔꯤ ꯀꯔꯤ ꯂꯩꯕ ꯊꯣꯛꯂꯛꯇꯣꯏꯅꯦꯕ
ꯎꯝ
ꯉꯥꯁꯤꯗꯨ ꯎꯝ ꯏꯅꯥꯎ ꯅꯨꯄꯤꯅ ꯀꯩꯅꯣꯗꯣ ꯑ ꯕꯦꯝꯕꯨ ꯁꯨꯁꯇꯨ ꯄꯤꯔꯛꯑꯦ ꯍꯥꯏꯕ ꯑꯗꯨꯒꯤ ꯂꯧꯕ ꯆꯠꯇꯣꯏꯅꯦꯕ ꯍꯣꯔꯦꯟ
ꯑꯣ ꯌꯨꯝꯗꯒꯤ
ꯑ ꯌꯨꯝꯗꯒꯤ ꯄꯤꯔꯛꯄ
ꯊꯥꯎꯅꯦ ꯅꯍꯥꯟ ꯌꯨꯝꯗꯒꯤ ꯄꯨꯔꯛꯄ ꯌꯨꯝꯗꯒꯤ ꯄꯨ꯭ꯔꯣꯛꯄ
ꯍꯣꯏ ꯊꯕꯛ ꯁꯠ ꯊꯕꯛ ꯍꯥꯏꯕꯁꯦ ꯁꯠ ꯍꯜꯂꯛꯇꯣꯏꯅꯦ ꯍꯥꯏꯗꯤ ꯂꯧꯕ ꯈꯛꯇꯅꯦꯕ ꯄꯣꯠꯇꯣ ꯏꯅꯥꯎ ꯏꯅꯥꯎꯅꯨꯄꯤꯅ ꯊꯥꯔꯛꯄ ꯑꯗꯨꯒꯤ
ꯎꯝ ꯇꯕꯔꯥ
ꯉꯥꯏꯈꯣ ꯀꯣ ꯑꯃꯨꯛ ꯇꯧꯔꯛ꯫ ꯍꯜꯂꯣ